ꯇꯥꯕꯔꯥ
ꯍꯜꯂꯣ
ꯌꯥꯝ ꯎꯁꯤꯠꯇꯤꯌꯦ
ꯀꯩꯅꯣ ꯇꯨꯃꯤꯟꯅ ꯂꯩꯕꯗꯤ ꯍꯜꯂꯣ ꯇꯥꯏꯌꯦ ꯑꯗꯨꯒꯨꯝꯕ ꯍꯥꯏꯕꯒꯤ ꯍꯩꯇꯕ꯭ꯔꯣ꯫
ꯍꯥꯏꯅꯤꯡꯗꯦ꯫ ꯇꯥꯕ꯭ꯔ
ꯄꯨꯅꯤꯌꯦ
ꯑꯗ ꯑꯩ ꯇꯥꯕ ꯍꯥꯏꯔꯤꯗꯨꯗꯤ ꯍꯨꯝ꯫ ꯑꯗꯨꯒꯣ
ꯃꯩ ꯂꯥꯛꯇꯕꯁꯤꯒ ꯍꯧꯖꯤꯛ ꯑꯗꯨꯅ ꯑꯃꯨꯛ ꯂꯥꯛꯂꯦ ꯇꯥꯏꯌꯦ꯫
ꯌꯥꯝ ꯁꯤꯡꯏꯅ ꯃꯤ ꯃꯆꯥꯗꯤ꯫
ꯌꯥꯝ ꯁꯥꯎꯅꯤꯡꯕꯀꯣ ꯑꯩꯁꯦ꯫
ꯃꯩ ꯂꯥꯛꯇꯕꯒꯤ ꯁꯥꯎꯅꯤꯕꯤꯅꯤꯕ ꯄꯤꯛꯇ꯭ꯔꯤꯕꯤ ꯌꯥꯎꯗꯕꯒꯤ ꯀꯣ꯫
ꯑꯗꯨꯕꯨ ꯑꯩꯅꯔꯣ꯫
ꯎꯝ꯫
ꯑꯦ ꯀꯃꯏꯅꯥ꯫
ꯈꯪꯗꯦ ꯏꯁꯨ꯫
ꯌꯥꯔꯦ ꯅꯪꯅ ꯀꯩꯗꯧꯕ ꯑꯩꯅ ꯇꯧ ꯀꯩ ꯀꯩ ꯃꯊꯦꯜ ꯆꯥꯔꯦ꯫ ꯇꯥꯕ꯭ꯔꯣ꯫ ꯇꯥꯗꯕ꯭ꯔꯣꯅꯦ ꯃꯁꯤ ꯑꯉꯥꯡꯁꯦ꯫ ꯇꯕ꯭ꯔꯥ꯫ ꯎꯝ ꯀꯩꯗꯧꯔꯦ ꯍꯥꯏꯕꯅꯣ ꯅꯪ ꯈꯣꯟ ꯇꯥꯗ꯭ꯔꯦ꯫